ꯇꯥꯕ꯭ꯔꯣ
ꯇꯥꯏꯌꯦ꯫ ꯀꯩꯗꯧꯔꯤꯅꯣ
ꯀꯩꯁꯨ ꯇꯧꯗꯦ ꯍꯧꯖꯤꯛ ꯗ꯭ꯌꯨꯇꯤ ꯆꯠꯂꯒ ꯂꯥꯛꯑꯦ
ꯅꯪꯗꯤ ꯌꯥꯝ ꯐꯥꯔꯦ
ꯍꯣꯏ ꯌꯥꯝꯅ ꯋꯥꯔꯦ ꯅꯪꯗꯤ
ꯍꯧꯖꯤꯛ ꯗ꯭ꯌꯨꯇꯤ ꯂꯥꯛꯔꯒ ꯍꯧꯖꯤꯛ ꯁꯝ ꯁꯡꯒꯦ ꯇꯧꯔꯤ꯫
ꯋꯥꯔꯞ ꯋꯥꯔꯕꯣ
ꯋꯥꯢꯌꯦ ꯈꯔꯗꯤ
ꯑ... ꯌꯝꯅꯅ ꯅꯨꯉꯥꯢꯔꯦ
ꯑꯣꯍꯣ ꯅꯨꯡꯉꯥꯏꯔꯗꯤ ꯌꯥꯝ ꯐꯩꯅ ꯅꯣꯈꯦꯝ ꯌꯥꯝ ꯁꯥꯏ ꯍꯧꯖꯤꯛꯀꯥꯟꯗ ꯅꯣꯏ ꯏꯝꯐꯥꯜꯗ ꯀꯔꯃꯥꯏꯟ ꯇꯧꯒꯦ
ꯍꯣꯏ ꯁꯥꯏꯌꯦꯀꯣ
ꯎꯝ ꯃꯤ ꯌꯥꯝ ꯁꯥꯏ
ꯎꯝ ꯁꯤꯗꯁꯨ ꯌꯥꯝꯅ ꯁꯥꯏ
ꯑꯣ ꯅꯣꯢꯒꯤ ꯅꯃꯥꯟꯅꯕꯤ ꯁꯤꯡꯁꯤ ꯂꯥꯛꯈ꯭ꯔꯕ꯭ꯔꯣ
ꯂꯥꯛ ꯂꯥꯛꯇ꯭ꯔꯤ ꯍꯧꯖꯤꯛꯁꯨ
ꯏꯁ ꯀꯨꯢꯔꯦꯍꯦ
ꯎꯝ ꯃꯤ ꯑꯃꯗꯤ
ꯄ ꯃꯥꯜꯂꯦ ꯅꯃꯥꯟꯅꯕꯤꯁꯤꯡꯗꯤ
ꯍꯣꯏ
ꯑꯍꯦ ꯋꯥꯔꯛꯈꯦ
ꯍꯣꯏ ꯋꯥꯔꯦ
ꯑꯁ ꯂꯥꯡꯃꯜꯂꯦꯗ ꯃꯅꯤꯡꯗ ꯂꯩꯕꯁꯤꯡꯁꯨ
ꯊꯨꯢꯝꯃꯦ
ꯆꯨꯝꯕꯗꯤ ꯆꯨꯝꯕ꯭ꯔꯣ
ꯆꯨꯝꯃꯦ ꯅꯪꯅ ꯆꯨꯝꯃꯦ ꯅꯪꯅ ꯍꯥꯏꯔꯗꯤ ꯆꯨꯝꯃꯦ ꯅꯪ ꯅꯪꯅ ꯑꯩ ꯅꯪ ꯑꯥꯏꯕꯨ ꯅꯨꯡꯁꯤꯕ꯭ꯔꯣ
ꯅꯣꯢꯕꯨ ꯅꯨꯡꯁꯤꯔꯤꯅꯦ
ꯑꯁꯦꯝꯕꯔ
ꯍꯣꯏ ꯁꯦꯡꯕꯩꯅꯤ
ꯎꯝ ꯑ ꯑꯩꯁꯨ ꯅꯪꯕꯨ ꯅꯨꯡꯁꯤꯌꯦꯀꯣ ꯃꯔꯨꯞꯀꯨꯝ ꯅꯨꯡꯁꯤꯌꯦ
ꯎꯝ ꯑꯩꯈꯣꯏꯕꯨ ꯅꯨꯡꯁꯤꯕꯤꯔꯗꯤ ꯌꯥꯝ ꯅꯨꯡꯉꯥꯏꯔꯦ ꯌꯥꯝꯅ ꯅꯨꯡꯉꯥꯏꯔꯦꯍꯦ ꯅꯣꯏꯅ ꯅꯨꯡꯁꯤꯕꯤꯕꯩꯗꯤ
ꯑꯗꯨ ꯃꯕꯥꯅꯤ ꯅꯪ ꯅꯔꯥꯡ ꯀꯔꯤ ꯊꯕꯛꯇꯧꯒꯤ
ꯀꯝ ꯇ ꯇꯧꯔꯤꯗ ꯑꯗꯨꯝ ꯂꯩꯔꯤꯗ
ꯑꯗꯨꯗꯤ ꯑ ꯑꯩ ꯆꯞ ꯃꯥꯟꯅꯩꯌꯦ ꯑꯩꯁꯨ
ꯑ꯭ꯂꯣ
ꯑꯗꯨꯗꯤ ꯏꯕꯥꯅꯤ ꯕꯖꯥꯔ ꯆꯠꯁꯦꯔꯥ
ꯍꯧꯖꯤꯛꯔꯣ
ꯍꯧꯖꯤꯛ ꯅꯠꯇꯦ ꯅꯔꯥꯟ
ꯉꯔꯥꯡ ꯕꯖꯔ ꯆꯠꯁꯤꯔ ꯍꯌꯦꯡ ꯍꯥꯏꯌꯣ
ꯑꯣ ꯑꯣ ꯍꯌꯦꯟ ꯍꯣꯏ ꯍꯣꯏ ꯑꯩꯅ ꯁꯣꯏ
ꯚꯥꯔꯥ ꯅꯪꯗꯤ ꯄꯩꯁꯥ ꯂꯩꯕ꯭ꯔꯥ ꯑꯩꯗꯤ ꯚꯥꯔꯥꯒꯤꯁꯨ ꯄꯩꯁꯥ ꯂꯩꯇ꯭ꯔꯦ
ꯕꯖꯔ ꯕꯖꯦꯠꯗꯁꯨ
ꯏꯅꯝꯕꯒ ꯆꯥꯅꯤꯡꯕ꯭ꯔꯣ
ꯍꯣꯏ ꯊꯥꯔꯠ ꯊꯥꯔꯇꯤ ꯈꯠꯇꯅꯦ ꯕꯔꯥꯗꯤ
ꯑꯩꯗꯤ ꯅꯍꯥꯟꯁꯨ ꯆꯠꯂꯨꯔꯦ ꯍꯧꯖꯤꯛꯇꯤ ꯀꯥꯝꯗ ꯂꯩꯅꯤꯡꯉꯦ ꯂꯩꯇ꯭ꯔ‌ꯦ ꯑꯩꯗꯤ
ꯑꯗꯣ ꯑꯩꯁꯨ ꯊꯕꯛ ꯂꯩꯇ꯭ꯔ‌ꯦ ꯑꯗꯨ ꯑ ꯏꯟꯁꯡ ꯂꯩꯅꯤꯡꯉꯤ ꯍꯋꯥꯏꯒꯨꯝꯕ ꯀꯣꯕꯤꯒꯨꯝꯕ ꯃꯅꯥꯅ ꯃꯅꯥ ꯅꯁꯤꯡ ꯂꯩꯕ ꯆꯛꯁꯦ
ꯎꯝ ꯍꯣꯏ ꯍꯣꯏ ꯍꯌꯦꯡ ꯆꯠꯁꯦ ꯆꯠꯁꯦ
ꯍꯣꯏ
ꯅꯪ ꯄꯩꯁꯥ ꯂꯩꯖꯤ ꯆꯠꯃꯤꯟꯅꯕ ꯌꯥꯏ
ꯑꯩ ꯄꯩꯁꯥꯗꯤ ꯍꯣꯏ ꯇꯧꯕꯤꯒꯦ
ꯍꯣꯏ ꯑꯩ ꯄꯩꯁꯥ ꯂꯩꯕ ꯃꯇꯝꯗ ꯑꯃꯨꯛꯀ ꯇꯧꯕꯤꯒꯦ ꯅꯪꯒꯤꯁꯦ
ꯍꯣꯏ ꯇꯧꯕꯤꯒꯦꯀꯣ ꯎꯝ
ꯌꯥꯝ ꯅꯨꯡꯉꯥꯏꯔꯦ ꯇꯧꯕꯤꯕꯒꯤ ꯅꯣꯏ ꯂꯩꯕꯒꯤ ꯂꯩꯕꯥꯛ ꯐꯔꯤꯅꯦ
ꯗ‌ꯦ ꯀꯥꯏꯗ‌ꯦ
ꯌꯥꯝꯅ ꯅꯨꯡꯉꯥꯏꯔ‌ꯦ ꯅ‌ꯣꯏꯕ‌ꯣ
ꯈ‌ꯣꯏꯗꯦ ꯑꯗꯨ ꯅꯪ ꯑ ꯅꯔꯡ ꯅꯨꯡꯗꯤꯟꯗ ꯆꯪꯉꯗꯤ ꯑꯩꯒꯤ ꯌꯨꯝꯗ ꯂꯥꯛꯑꯣ ꯑꯩꯒꯤ ꯊꯕꯛꯇ ꯍꯦꯜꯞ ꯇꯧ ꯇꯧꯕꯤꯌꯣ ꯌꯥꯒꯗ꯭ꯔꯥ
ꯑꯍ‌ꯣꯏ ꯇꯧꯕꯤꯒ‌ꯦꯗ ꯀꯔꯤ ꯊꯕꯛ ꯂꯩꯒꯦ
ꯑ ꯒꯥꯔꯗꯦꯟꯒꯤ ꯊꯕꯛ ꯂꯩꯌꯦ
ꯑꯣ ꯇꯧꯕꯤꯒꯦ ꯇꯧꯕꯤꯒꯦ ꯅꯣꯏꯒꯤ ꯄꯥꯡꯕꯤꯗ꯭ꯔꯒ ꯀꯅꯥꯒꯤ ꯄꯥꯡꯕꯤꯗꯣꯏꯅꯣ
ꯆꯨꯝꯃꯦ
ꯍꯧꯖꯤꯛꯇꯤ ꯑꯗꯨꯝ ꯐ꯭ꯔꯤꯗ ꯂꯩꯌꯦ ꯁꯝ ꯁꯡꯒ‌‌ꯦ ꯇꯧꯋ‌ꯦ ꯁ꯭ꯌꯥꯝ ꯁꯥꯏꯍꯦ
ꯍꯣꯏ ꯑꯗꯨꯅꯦ
ꯁꯥꯕꯒꯤ ꯃꯔꯣꯟ ꯑꯃ ꯀꯩꯗꯧꯅꯤ
ꯐꯦꯟ ꯊꯥꯛꯄ꯭ꯔꯥ
ꯍꯥ
ꯐꯦꯟ ꯊꯛꯄ꯭ꯔꯥ
ꯐ‌ꯦꯟꯗꯤ ꯊꯥꯏꯌ‌ꯦ
ꯑꯣ
ꯁꯥꯕꯤ ꯁꯥꯏꯀ‌ꯣ ꯍꯧꯖꯤꯛꯀꯥꯟꯁꯦ
ꯎꯝ ꯍꯣꯏ ꯑꯗꯨ ꯅꯪꯅ ꯃꯇꯝ ꯈꯨꯗꯤꯡꯃꯛꯇ ꯋꯥꯀꯠꯂꯤꯁꯤ ꯀꯔꯤꯒꯤꯅꯣ
ꯍꯥꯥ
ꯅꯪꯅ ꯃꯇꯝ ꯈꯨꯗꯤꯡꯃꯛꯇ ꯋꯥꯀꯠꯂꯤꯁꯤ ꯀꯔꯤꯒꯤꯅꯣ
ꯑꯩ ꯂꯧꯁꯤꯟꯕ ꯍꯩꯇꯦ ꯅꯪꯅ ꯉꯥꯡꯔꯤꯗꯣ
ꯍꯩꯇꯦ
ꯎꯝ ꯀꯩꯅꯣ ꯅꯪ ꯒꯌ꯭ꯥꯟ ꯇꯥꯗꯦ
ꯑꯗꯣ ꯑꯩꯅ ꯍꯥꯏꯁꯦ ꯅꯪꯅ ꯃꯇꯝ ꯀꯣ ꯇꯥꯕ꯭ꯔꯣ
ꯃꯇꯝ ꯈꯨꯗꯤꯡꯃꯛꯇ ꯋꯥꯠꯂꯤꯁꯤ ꯀꯔꯤ ꯒꯤꯅꯣ ꯍꯥꯏꯌꯦ ꯅꯪꯅ ꯀꯝꯄ꯭ꯂꯦꯟ ꯌꯥꯝꯅ ꯇꯧꯋꯦ ꯑꯗꯨꯅꯦ
ꯑꯧ
ꯆꯨꯝꯕ꯭ꯔꯣ
ꯍꯣꯏ ꯆꯨꯝꯃꯤ ꯆꯨꯝꯃꯤ ꯅꯪ ꯒ꯭ꯌꯥꯟ ꯇꯥꯔꯤꯗꯨꯅꯤ ꯅꯪ ꯍꯧꯖꯤꯛ ꯑꯩ ꯅꯪꯅ ꯍꯥꯏꯔꯤꯁꯦ ꯅꯣꯏ ꯀꯨꯝꯃꯥꯁ ꯃꯇꯥꯂꯣꯒꯥꯏ ꯃꯥ ꯑꯥꯗꯦ ꯅꯪꯗꯤ ꯍꯧꯖꯤꯛꯇꯤ ꯀꯩꯗꯧꯔꯤꯅꯣ
ꯍꯧꯖꯤꯛ ꯀꯔꯤꯁꯨ ꯇꯧꯗꯦ ꯑꯩꯅ ꯔꯦꯁ ꯇꯧꯋꯦ ꯍꯧꯖꯤꯛ
ꯑꯣꯏ ꯏꯕꯥꯟꯅꯤ ꯋꯥꯔꯤ ꯁꯥꯟꯅꯅꯤ ꯉꯥꯏ ꯐꯪꯕꯗꯤ ꯌꯥꯝ ꯅꯨꯡꯉꯥꯏꯌꯦꯅ
ꯍꯣꯏ ꯀꯣꯆꯤꯠꯂꯦ ꯀꯣꯠꯄꯗꯤ ꯑꯩꯏꯒꯤ ꯈꯨꯠ ꯆꯤ ꯆꯤ ꯆꯤ ꯇꯣꯛꯑꯦꯀꯣ
ꯑꯧ ꯑꯩꯁꯨ ꯀꯣꯛ ꯆꯤꯛꯏ ꯍꯧꯖꯤꯛꯇꯤ ꯀꯩꯗꯧꯔꯤꯅꯣ
ꯍꯧꯖꯤꯛꯇꯤ ꯈꯔ ꯔꯦꯁ ꯇꯕꯤ ꯇꯧꯒꯦ ꯑꯗꯨ ꯀ ꯐꯝꯔꯒ ꯂꯥꯏꯔꯤꯛ ꯏꯗꯣꯏꯅꯣ
ꯑꯣ ꯌꯥꯝ ꯐꯩ ꯑꯗꯣꯏꯗꯤ
ꯅꯪꯗꯤ
ꯑꯩꯆꯁꯨ ꯁꯨꯇꯤ ꯁꯝ ꯁꯪꯉꯒ ꯇꯨꯝꯃꯤꯅꯤ ꯑꯩꯒꯤ ꯁꯝꯗꯨ ꯐ꯭ꯔꯤꯗꯤ ꯑꯣꯏꯃꯟꯕꯒꯤꯀꯣ ꯕ꯭ꯂꯦꯛ ꯑꯣꯏꯔꯗꯤ ꯍꯦꯟꯅ ꯐ꯭ꯔꯤꯖꯤ ꯍꯤꯌꯔꯗꯣ ꯊꯣꯛꯑꯦꯕ ꯕꯦꯕꯤ ꯍꯤꯌꯔꯁꯤꯡꯗꯣ ꯌꯥꯝꯅ ꯕꯤꯖꯤ ꯕꯜ ꯑꯣꯏꯒꯤ ꯑꯩꯗꯣ ꯈꯔ ꯕꯣꯂꯟ ꯑꯣꯏꯕ ꯇꯁꯪꯕꯤꯒꯦꯔ ꯇꯧꯕ
ꯑꯣ ꯑꯗꯨ ꯑꯥ ꯀꯔꯤ ꯑꯥ ꯅꯝ ꯑꯥ ꯍꯤꯌꯔ ꯑꯣꯜꯒꯨꯝꯕ ꯑꯦꯄ꯭ꯂꯥꯏ ꯇꯧꯔꯣ
ꯍꯤꯌꯔ ꯑꯣꯏꯜꯁꯨ ꯑꯗꯨꯝ ꯑꯦꯄ꯭ꯂꯥꯏ ꯇꯧꯅꯤꯗꯁꯨ ꯑꯩꯈꯣꯏꯒꯤꯗꯤ ꯌꯥꯝꯅ ꯐ꯭ꯔꯤꯖꯤ ꯑꯣꯏꯕꯅ ꯈꯔ ꯍꯤꯌꯔ ꯑꯣꯏꯕꯒꯤ ꯐꯥꯔꯤꯅꯤ ꯇꯣꯟꯗꯅꯤ ꯀꯨꯝ ꯇꯥꯏꯍ ꯇꯥꯏ ꯀꯥ ꯀꯨꯝꯖꯨ ꯃꯥꯏꯍ ꯀꯨꯝꯖꯒꯥ ꯅꯗꯤ ꯄ꯭ꯔꯦꯁꯟ ꯀꯥꯅꯤꯡ ꯉꯁꯤ
ꯀꯔꯤ
ꯀꯔꯤ ꯏꯟꯁꯥꯡ ꯆꯥꯅꯤ ꯉꯁꯤꯗꯤ
ꯉꯁꯤꯗꯤ ꯑꯥ ꯍꯋꯥꯏꯊꯔꯥꯛ ꯑꯗꯨ ꯑꯂꯨꯒꯤ ꯏꯔꯣꯟꯕ ꯃꯥꯜꯂꯦ
ꯌꯥꯝ ꯍꯥꯎꯅꯤꯌꯦ ꯑꯗꯣꯏꯗꯤ
ꯅꯥ ꯅꯈꯣꯏꯗꯤ
ꯑꯩꯈꯣꯏꯁꯨ ꯑꯩꯗꯤ ꯆꯥꯛ ꯆꯥꯔꯔꯣꯏ ꯉꯁꯥꯏ ꯗꯤꯀꯤ ꯆꯥꯐꯝꯗ ꯑꯩ ꯕꯔꯒ꯭ꯔ ꯆꯥꯔꯝꯒꯤꯅꯤ
ꯀ꯭ꯔꯤ ꯍꯤꯟꯖꯥꯡ ꯆꯥꯒꯦ ꯆꯥꯛꯁꯦ
ꯉꯁꯤ ꯀꯔꯤ ꯏꯟꯁꯥꯡ ꯊꯣꯡꯕ꯭ꯔꯥ ꯈꯪꯗꯦ ꯍꯣꯁꯇꯦꯜꯒꯤ
ꯍꯣꯁꯇꯦꯜꯗ ꯂꯩꯑꯩꯀꯣ ꯅꯪ
ꯍꯣꯏ ꯆꯠ ꯂꯦ ꯍꯥ
ꯅꯈꯣꯏꯒꯤ ꯍꯣꯁꯇꯦꯜꯗ ꯃꯤ ꯀꯌꯥ ꯂꯩꯌꯦ
ꯃꯤ ꯍꯟꯗ꯭ꯔꯦꯠ
ꯅꯨꯄꯥ ꯅꯨꯄꯥꯁꯨ ꯂꯥꯏꯕ꯭ꯔꯣ
ꯅꯨꯄꯥꯅ ꯂꯩꯇꯦ ꯍꯣꯁꯇꯦꯜꯗ ꯅꯨꯄꯤꯒꯤ ꯈꯛꯇꯅꯤ ꯍꯈꯣꯏꯒꯤꯗꯤ
ꯎꯝ ꯐꯔꯦ ꯐꯔꯦ
ꯑꯝ ꯇꯧꯁꯤ ꯀꯔꯤ ꯇꯧꯔꯒ ꯂꯩꯕꯔ ꯗꯤ ꯀꯩꯗꯧꯔꯤꯅꯣ
ꯀꯔꯤꯁꯨ ꯇꯧꯗꯦ ꯍꯧꯖꯤꯛ ꯑꯦ ꯐꯝꯃꯦ
ꯑꯗꯨꯅꯔꯥꯡ ꯀꯔꯤ ꯇꯧꯒꯦꯅꯪ
ꯉꯥꯡꯁꯨ ꯀꯥꯝꯇ ꯇꯧꯗꯦꯗ
ꯎꯝ
ꯑꯗꯨꯝ ꯍꯟ ꯑꯗꯨꯝ
ꯍꯣꯏ ꯑꯗꯨ ꯅꯔꯥꯟꯗꯤ ꯏꯕꯥꯅꯤ ꯕꯖꯥꯔꯗ ꯆꯠꯁꯤꯔ ꯍꯥꯏꯌꯦꯀꯣ
ꯍꯌꯦꯡ ꯍꯥꯏꯌꯣ ꯍꯌꯦꯡ ꯍꯥꯏꯌꯨ
ꯍꯣꯏ ꯍꯣꯏ ꯍꯣꯏ ꯍꯌꯦꯡ
ꯉꯔꯥꯡꯒꯤ ꯌꯥ
ꯍꯣꯏ ꯆꯨꯝꯃꯦ
ꯅꯪꯅ ꯀꯣꯛ ꯉꯧꯍꯟꯅꯤꯡꯉꯥꯏ ꯇꯧꯋꯦꯍꯦ
ꯆꯦꯟ ꯑꯗꯨ ꯅꯪ ꯁꯤꯌꯣꯔ ꯑꯣꯏꯀꯣ
ꯎꯝ
ꯎꯝ ꯐꯔꯦ ꯑꯗꯨ ꯖꯔꯁꯤꯁꯨ ꯕꯥꯏ ꯇꯣꯠꯁꯤꯔ
ꯍꯣꯏ ꯖꯔꯁꯤ ꯕꯥꯏ ꯇꯧꯕ ꯌꯥꯏ
ꯅꯪ ꯀꯔꯤꯒꯤ ꯄꯥꯝꯃꯦ
ꯑꯩꯗꯤ ꯀꯩꯅꯣꯃ ꯄꯨꯒꯤ ꯄꯥꯝꯃꯦ ꯑꯥꯔꯖꯦꯟꯇꯤꯅꯥꯒꯤ ꯏꯁꯄꯦꯟꯒꯤꯁꯨ ꯄꯥꯝꯃꯦ ꯑꯩꯗꯤ
ꯀꯂꯔꯗꯤ
ꯀꯂꯔꯗꯣ ꯑꯩꯗꯤ ꯏꯌꯥꯏ ꯌꯥꯏ ꯑꯗꯨ ꯑꯣꯏꯁꯨ ꯑ ꯋꯥꯏꯠ ꯀꯂꯔꯒ ꯕ꯭ꯂꯨ ꯂꯥꯏꯠꯁꯨ ꯐꯖꯩ ꯑꯩꯒꯤꯗꯤ
ꯑꯣ ꯑꯗꯨ ꯁꯇ꯭ꯋꯔꯤꯞ ꯂꯥꯏꯟ ꯂꯥꯏꯟꯗ꯭ꯔꯦ ꯑ ꯍꯥꯏꯁꯨ ꯇꯥꯕ꯭ꯔꯣ
ꯑꯪ ꯇꯥꯏꯌꯦ
ꯎꯝ ꯑꯩꯗꯤ ꯑ ꯄꯣ ꯄꯣꯔꯆꯨꯒꯜꯒꯤ ꯁꯔꯠ ꯑꯃ ꯂꯏꯀꯣ ꯔꯦꯠ ꯒꯔꯤꯟ ꯑꯗꯨ ꯄꯥꯝꯃꯦ ꯑꯩꯗꯤ
ꯍ ꯍꯃꯗꯤ ꯀꯌꯥꯝ
ꯀꯔꯤꯦ ꯐꯥꯏꯕ ꯍꯟꯗ꯭ꯔꯦꯠ
ꯎꯝ
ꯀꯩꯗꯩꯅꯣ
ꯖꯔ ꯄꯥꯎꯅꯥ ꯕꯖꯔ ꯔꯣꯝꯗ
ꯑꯣ
ꯑꯦ ꯅꯍꯥꯟ ꯏꯅꯣ ꯍꯣꯏ ꯑꯩ ꯏꯅꯧ ꯅꯨꯨꯄꯥꯜꯒꯤ ꯂꯩꯕ ꯀꯥꯟꯗꯀꯣ ꯁꯦꯚꯦꯟ ꯍꯟꯗ꯭ꯔꯦꯗꯇꯒꯤ ꯂꯥꯎꯋꯦꯕ
ꯑꯗꯣ ꯑꯩꯈꯣꯏꯁꯨ ꯂꯧꯁꯤꯔꯦ ꯍꯌꯦꯡ
ꯍꯣꯏ ꯍꯣꯏ
ꯅꯪꯒꯤ ꯔꯨꯝ ꯔꯨꯝꯃꯦꯠꯁꯤꯡꯁꯨ ꯍꯥꯏꯌꯣꯀꯣ ꯔꯨꯝꯃꯦꯛ ꯕꯨꯁꯨ ꯍꯥꯏꯌꯨ
ꯍꯣꯏ
ꯑꯥꯏ
ꯍꯦꯜ ꯂꯥꯛꯄꯒ ꯆꯥꯔꯦ
ꯁꯥ
ꯄꯨꯛ ꯄꯨꯡꯉꯥꯏꯇꯦ ꯄꯨꯛ ꯌꯥꯝ ꯅꯨꯡꯉꯥꯏꯇꯦ ꯒꯦꯁ